ꯇꯥꯏꯀꯣ
ꯎꯝ ꯇꯥꯏꯌꯦ
ꯁꯥꯏꯀꯣ
ꯊ ꯁꯔꯦ ꯅꯣꯡ ꯇꯥꯗ꯭ꯔꯣ ꯅꯣꯏꯔꯣꯝꯗꯗꯤ
ꯍꯧꯖꯤꯛ ꯍꯧꯖꯤꯛꯇꯤ ꯅꯣꯡꯃꯗꯤ ꯇꯥꯗꯦ ꯂꯩꯆꯤꯜꯗꯤ ꯌꯥꯝꯃꯤ
ꯑꯣ ꯎꯝ
ꯅꯣꯏ ꯏꯁꯤꯡ ꯃꯥꯏꯒꯨꯝꯕꯗꯤ ꯐ꯭ꯔꯤꯔꯣ ꯔꯦꯟꯗꯣ
ꯎꯝ ꯃꯣꯏꯒꯤ ꯃꯄꯨꯅ ꯂꯣꯏꯅꯃꯛ ꯄꯦꯠ ꯇꯧꯋꯦ ꯍꯥꯏ
ꯑꯆꯥ ꯑꯠꯆꯥ ꯑꯗꯨ ꯅꯣꯏꯒꯤꯗꯤ ꯎꯝ ꯍꯣꯏ ꯔꯦꯟꯁꯤ ꯌꯥꯝꯕꯒꯤ ꯑꯣꯏꯔꯔꯕꯅꯤ
ꯎꯝ
ꯑꯩꯒꯤꯗꯤ ꯂꯤꯁꯤꯡ ꯑꯅꯤꯒ ꯆꯥꯇꯔꯦꯠ
ꯑ
ꯑꯗꯨ ꯃꯥꯏ ꯏꯁꯤꯡ ꯐ꯭ꯔꯤꯗ ꯄꯤꯌꯦ ꯏꯊꯟꯗꯅꯤ ꯍꯣꯏ ꯏꯊꯟꯗ ꯂꯩꯕꯅꯤꯅ ꯆꯥꯅꯤꯡꯉꯗꯤ ꯆꯥꯅꯤ ꯆꯥꯅꯤꯡꯗꯔꯤꯗꯣ ꯎꯝ ꯑꯩꯒꯤꯗꯤ ꯂꯣꯏꯔꯦ ꯑꯗꯨ ꯑꯩꯅ ꯊꯕꯛ ꯊꯤꯔꯤꯌꯦ
ꯑ ꯊꯕꯛ ꯇꯧꯗ꯭ꯔꯗꯤ ꯆꯥꯕ ꯂꯩꯇ꯭ꯔꯕꯒꯤꯅ
ꯍꯣꯏ ꯄꯩꯁꯥꯅ ꯉꯝꯕ ꯄ꯭ꯔꯤꯊꯤꯕꯤꯅꯤꯅ ꯂꯥꯎ ꯅꯣꯏ ꯂꯥꯎ ꯁꯨꯕ꯭ꯔꯥ ꯈꯨꯟꯗꯗꯤ
ꯍꯥꯥ
ꯂꯥꯎꯒꯨꯝꯕ ꯁꯨꯕ꯭ꯔꯥ ꯌꯨꯝꯗ
ꯑꯥ ꯂꯎꯒꯨꯝꯕ ꯁꯨ ꯁꯨꯋꯦ
ꯑꯦꯟꯁꯥꯡ ꯅꯥꯄꯤꯒꯦꯔꯥ ꯆꯦꯡ ꯆꯥꯛ
ꯆꯦꯟꯦ ꯆꯒꯦ ꯏꯟꯁꯥꯡ ꯅꯨꯄꯤꯒꯤꯁꯨ ꯇꯧꯕ ꯃꯥꯜꯂꯤ ꯑꯌꯥꯝꯕꯗ
ꯑ ꯑꯥ ꯑꯁ ꯂꯥꯎ ꯆꯠꯄ ꯉꯥꯏꯅꯤ ꯑꯦꯟꯁꯥꯡ ꯅꯥꯄꯤꯒꯤꯗꯤ
ꯆꯠꯅꯤꯡꯉꯦ ꯑꯗꯨꯕꯨꯁꯨ ꯌꯨꯝ ꯆꯠꯄ ꯁꯪꯗ꯭ꯔꯦꯕ
ꯅꯣꯏ ꯀ꯭ꯂꯥꯁ ꯔꯤꯒꯨꯂꯔ ꯑꯗꯨꯝ ꯆꯠꯊꯕ꯭ꯔꯣ
ꯍꯧꯖꯤꯛꯇꯤ ꯑꯩꯈꯣꯏ ꯁꯨꯇꯤꯅꯦꯕ
ꯁꯃ ꯍꯣꯂꯤꯗꯦꯔꯣ
ꯂꯥꯟ ꯂꯥꯏꯐ ꯑꯗꯨꯒꯤ ꯑꯩꯈꯣꯏ ꯑꯦꯛꯖꯥꯝꯗ ꯄꯣꯁꯄꯣꯟ ꯇꯧꯧꯕ
ꯅꯨꯃꯤꯠ ꯀꯌꯥꯒꯨꯝꯕ
ꯈꯪꯗ꯭ꯔꯦ ꯅꯣꯇꯤꯁ ꯊꯣꯛꯇ꯭ꯔꯤꯐꯥꯎ ꯑꯗꯨꯝ ꯁꯨꯇꯤ ꯑꯣꯏꯅꯤ ꯍꯥꯏ
ꯑꯣ ꯑꯗꯨ ꯖꯠꯀꯤ ꯑꯣꯏꯔꯝꯃꯦ ꯑꯗꯨꯕꯨꯗꯤ ꯇꯝꯕ ꯉꯝꯗ꯭ꯔꯦ ꯍꯥꯏ
ꯑꯥ ꯇꯝꯕ ꯉꯝꯗ꯭ꯔꯦ
ꯂꯥꯏꯔꯤꯛ ꯄꯥꯔꯤꯉꯩ ꯃꯇꯝ ꯌꯥꯝꯂꯤꯉꯥꯏ ꯐꯔꯦꯅꯦ
ꯑꯁ ꯂꯩꯔꯤꯛꯕꯨ ꯀꯅꯥꯅ ꯄꯥꯅꯤ ꯍꯧꯖꯤꯛꯀꯥꯟꯁꯤ
ꯄꯥꯗꯣꯏꯅꯤꯅꯦ ꯅꯣꯏꯒꯨꯝꯕꯗꯤ ꯍꯩꯕ ꯃꯤꯁꯤꯡꯗꯤ
ꯍꯩꯇꯦ ꯃꯤ ꯇꯝꯕꯒꯨꯝ ꯇꯧꯋꯦ ꯍꯥꯏꯅ ꯑꯁ ꯑꯩꯅꯁꯨ ꯇꯧꯕꯤꯕꯅꯦꯕ ꯋꯥ
ꯆꯤꯟꯊꯤꯅ ꯅꯪ ꯔꯦꯡ ꯋꯥꯟ ꯉꯥꯛꯇ ꯂꯧꯋꯦ ꯑꯩꯁꯤꯗꯤ ꯍꯥꯏ ꯁ꯭ꯀꯨꯜꯗ
ꯀꯅꯥꯅ ꯍꯥꯏ
ꯎ ꯍꯩꯕ ꯃꯤꯁꯤꯡꯅ ꯀꯩꯒꯤꯅꯣꯅꯤ
ꯑꯁ ꯋꯥꯟ ꯋꯥꯟ ꯗꯦ ꯑꯝꯇ ꯂꯧꯕꯤꯗꯦ ꯑꯩ
ꯋꯥꯟꯒꯤ ꯃꯈꯥꯗ ꯑꯥꯗ
ꯑꯗꯨ ꯍꯩꯕ ꯃꯤꯁꯤꯡꯅ ꯀꯔꯤꯩꯅꯣꯅꯦ
ꯋꯥꯟꯗꯤꯀꯣ ꯃꯤ ꯑꯃꯅꯦ ꯔꯤꯖꯥꯕ ꯂꯩꯕꯅꯦ
ꯅꯪ ꯅꯪ ꯇꯧꯒꯗꯕꯅꯤ ꯑꯗꯣ
ꯇꯧꯋꯦ ꯍꯥꯏꯔꯁꯨ ꯉꯝꯗꯦꯕ ꯃꯥꯕꯨꯗꯤ
ꯑ ꯍ ꯅꯨꯡꯉꯥꯏꯈ꯭ꯔꯔꯤꯗ
ꯀꯔꯤ ꯊꯕꯛ ꯇꯧꯕ꯭ꯔꯥ ꯑꯗꯨꯗꯤ ꯅꯪꯗꯤ
ꯑꯩꯁꯨ ꯑꯦꯖꯝꯣꯕ ꯊ
ꯑꯣ
ꯑꯦꯖꯥ ꯃꯆꯥ ꯃꯆꯥ
ꯑꯦꯗꯝ ꯃꯆꯥ ꯃꯆꯥꯁꯨ ꯑꯁ ꯑꯪ
ꯂꯨꯈ꯭ꯔꯕꯅꯤ ꯍꯧꯖꯤꯛꯀꯤ ꯃꯇꯝꯁꯤꯗꯤꯀꯣ
ꯎꯝ
ꯂꯣꯏꯅꯃꯛꯁꯦ ꯑꯁ ꯊꯕꯛ ꯇꯧꯅꯤꯡꯁꯤ ꯑꯦꯛꯖꯥꯝ ꯉꯥꯛꯇ ꯖꯝꯕꯨꯔꯤ ꯊꯥꯕ ꯃꯤ ꯃꯁꯤꯡꯗꯤ ꯌꯥꯝꯕ
ꯑꯦꯛꯖꯝ ꯊꯥꯔꯁꯨ ꯄꯩꯁꯥ ꯑꯃꯨꯛ ꯑꯤ ꯋꯥ
ꯃꯥꯅꯦ ꯄꯩꯁꯥ ꯂꯩꯇꯕ ꯑꯩꯈꯣꯏꯒꯨꯝꯕꯁꯤꯗꯤ ꯋꯥꯔꯤꯅꯤ
ꯑ ꯊꯝꯖ
ꯃꯥꯏꯗꯤ ꯂꯥꯛꯄ꯭ꯔꯣ
ꯎꯝ
ꯑꯗꯨꯝ ꯔꯤꯒꯨꯂꯔ ꯑꯣꯏꯕ꯭ꯔꯥ ꯅꯣꯏꯒꯤ
ꯑꯔꯤꯕꯖꯔ ꯑ ꯟꯅꯔ ꯑꯣꯏ
ꯁꯥꯔꯝꯃꯅꯤꯀꯣ
ꯕ ꯑꯁ ꯎꯝ ꯔꯨꯝ ꯃꯅꯨꯡꯗꯗꯤ ꯅꯋꯥꯛ ꯌꯥꯝ ꯅꯨꯡꯉꯥꯏꯇꯦꯗ
ꯑꯣ ꯀꯩꯅꯣ ꯋꯥꯏꯐꯥꯏ ꯁꯤꯖꯤꯟꯅꯕ ꯃꯤ ꯂꯩꯕ꯭ꯔꯥ ꯅꯣꯏ ꯔꯦꯟꯗ
ꯎꯝ ꯂꯩꯇꯦ ꯈꯪꯗꯦ
ꯑꯗꯨꯗꯤ ꯇꯝꯄꯥꯛꯛꯇ ꯂꯩꯔꯒ ꯅꯦꯠ ꯇꯝꯄꯥꯛꯇ ꯅꯦꯠ ꯊꯤꯔꯗꯤ ꯅꯨꯡꯉꯥꯏꯇꯦꯗ
ꯑꯩꯗꯤ ꯑꯁ ꯂꯩꯕ ꯀꯨꯏꯗ꯭ꯔꯤꯑꯕ ꯑꯁꯤ ꯐꯝꯗ꯭ꯔꯥ
ꯑꯣ ꯊꯥ ꯀꯌꯥ ꯑꯃ ꯁꯨꯔꯑꯦ
ꯌꯟꯗꯤꯒ ꯂꯩꯕꯅꯦ
ꯑꯣ ꯑꯗꯨꯗꯤ ꯀꯨꯏ ꯖꯨꯟ
ꯑꯥ
ꯑꯗꯨꯗꯤ ꯀꯨꯏꯗ꯭ꯔꯤꯅꯦ ꯑꯗꯨ ꯃꯃꯥꯡꯗ ꯅꯪ ꯀꯩꯗ ꯂꯩꯕ
ꯑꯦ ꯑꯁ ꯏꯆꯦꯒ ꯏꯆꯦ ꯑꯃꯒꯤ ꯌꯨꯝꯗ
ꯅꯆꯦ ꯑꯅꯤꯗꯥꯏꯅꯤꯅ
ꯑꯥ
ꯃꯕꯥꯅꯤ ꯑꯅꯤꯃꯛ ꯏꯝꯐꯥꯜꯗ ꯂꯩꯕ
ꯑ ꯑꯃꯗꯤ ꯑꯦ ꯇꯝꯄꯥꯛꯇ ꯔꯦꯟ ꯂꯧꯔꯒ ꯂꯩꯕꯅꯤꯅ ꯃꯥꯒꯤꯈ ꯃꯤ ꯆꯤꯡꯖꯔꯤ
ꯑꯣ ꯃꯣꯏꯁꯨ ꯊꯕꯛ ꯇꯧꯕ ꯉꯥꯛꯇ
ꯑꯩ ꯏꯆꯦ ꯑꯃꯥꯡꯉꯆꯦ ꯊꯕꯛ ꯇ ꯍꯖ ꯁꯨꯝ ꯍꯥꯎꯁ ꯀ꯭ꯂꯤꯅꯤꯡꯒꯨꯝꯕ ꯑꯗꯨꯃꯥꯏꯅ ꯇꯧꯔꯒ ꯆꯠꯂꯒ ꯂꯩꯅꯤ ꯃꯥꯅ
ꯍꯣ
ꯃꯆꯥꯅꯨꯄꯥ ꯂꯩꯕꯅꯤꯅ ꯑꯁ ꯊꯕꯛ ꯇꯧꯗ꯭ꯔꯗꯤ ꯌꯥꯗꯦ ꯔꯦ ꯍꯥꯏꯅ
ꯎꯝ ꯃꯟ ꯄꯁꯨ
ꯃꯥ ꯑꯗꯨ ꯄꯁꯨ ꯑ ꯑꯥꯔꯟꯕꯤ ꯑꯦꯒꯤ ꯑꯣꯐꯤꯁꯇ ꯀꯅꯣ ꯊꯕꯛ ꯇꯧ ꯇ ꯇꯧ
ꯑꯣ ꯑꯣꯣꯏ ꯑꯗꯨ ꯂꯣꯝꯗꯔꯣ ꯅꯣꯏ ꯍꯧꯖꯤꯛ ꯂꯩꯔꯤꯁꯨ ꯑꯗꯨꯒꯤ ꯑꯗꯨ ꯂꯣꯝꯗꯔꯣ
ꯑꯥ
ꯑꯣ ꯕꯖꯔꯂꯥ ꯄ꯭ꯔꯃꯤꯅꯤ ꯀꯧꯕ ꯑꯟꯏꯁꯣ
ꯎꯝ ꯐꯖꯔꯤ ꯂꯥꯄꯦ
ꯍ ꯑꯩꯈꯣꯏꯅ ꯈꯔ ꯥꯛꯄ ꯑꯣꯏꯔꯝꯅꯤꯅꯤ ꯑꯗꯨꯗꯤ
ꯑꯣ
ꯑꯗꯨ ꯌꯨꯝ ꯍꯟꯅꯤꯡꯉꯥꯏꯗꯤ ꯋꯥꯠꯂꯤꯕ꯭ꯔꯥ ꯅꯣꯏꯗꯤ
ꯌꯨꯝꯅꯤꯉꯦ ꯑ ꯍꯗꯦ
ꯎꯝ ꯑꯗꯨꯝ ꯂꯩꯅꯤꯡꯉꯥꯏ ꯃꯥꯂꯦꯀꯣ ꯏꯝꯐꯥꯜꯗ
ꯍꯥ
ꯑꯣ ꯅꯣꯏ ꯍꯧꯖꯤꯛ ꯂꯩꯐꯝꯗꯨꯣ
ꯎꯝ
ꯀꯨꯏꯅ ꯂꯩꯅꯤꯡꯉꯥꯏ ꯃꯥꯜꯂꯦ ꯅꯪꯁꯦ
ꯈꯪꯗꯦ ꯑꯩꯒꯤ ꯅꯣꯇꯤꯁ ꯑꯦꯛꯖꯥꯝ ꯅꯣꯇꯤꯁ ꯊꯣꯛꯑꯗꯤ ꯑꯃꯨꯛꯀ ꯆꯠꯀꯅꯤ
ꯑꯣ ꯑꯦꯛꯖꯥꯝ ꯊꯣꯛꯑꯗꯤ ꯑꯃꯨꯛ ꯍꯜꯂꯅꯤ ꯂꯣꯏꯔꯗꯤ ꯑꯗꯨꯒ ꯅꯣꯏ ꯌꯨꯝꯗ ꯑꯃꯨꯛ ꯂꯩꯔꯅꯤ
ꯑꯥ
ꯎ ꯑꯁꯤ ꯊꯣꯛꯈ꯭ꯔꯗꯤ ꯀꯃꯥꯏꯅ ꯇꯧꯗꯣꯏꯅꯣ ꯃꯊꯪ ꯃꯈꯥ ꯆꯠꯊꯒꯦ ꯀꯩ
ꯁꯦꯀꯦꯟ ꯏꯌꯥꯔꯕꯨ ꯂꯩꯌꯦꯦ
ꯑꯣ ꯑꯗꯣ ꯇꯝꯄꯥꯛꯇ ꯑꯃꯨꯛ ꯀꯥꯗꯣꯏꯔꯣ
ꯑꯗ ꯐꯥꯎ ꯑꯗꯨ ꯑꯗꯨ ꯃꯨꯀꯥꯅꯤ
ꯑꯗꯨꯗꯤ ꯀꯥꯕ ꯑꯃꯨꯛ ꯂꯥꯛꯑꯅꯤꯀꯣ
ꯑꯥ
ꯑꯣ
ꯇꯝꯄꯥꯛꯅꯁꯨ ꯂꯩꯕ ꯇꯟꯜꯂꯤꯗ ꯄꯩꯁꯥ ꯌꯥꯝ ꯆꯠꯂꯦꯕ
ꯎꯝ ꯃꯥꯅꯤ ꯃꯥꯅꯤ ꯍꯥꯏꯗꯤ ꯊꯕꯛ ꯁꯨꯒꯦꯁꯨ ꯀꯣꯂꯦꯖ ꯀꯥꯕꯅꯀꯣ ꯃꯇꯝ ꯁꯪꯗꯕꯀꯣ
ꯀꯝꯁꯦ ꯈ ꯊꯕ ꯇꯧꯗꯤ ꯇꯧꯅꯤꯡꯕ ꯑꯗꯣ
ꯎꯝ
ꯂ
ꯅꯣꯏꯀꯣ ꯅꯣꯏ ꯅꯨꯄꯤꯒꯤꯗꯤ ꯌꯥꯝ ꯂꯩꯌꯦ ꯑꯩ ꯅꯪꯒꯁꯨ ꯑꯩ ꯒ꯭ꯔꯨꯞ ꯑꯃꯗ ꯍꯥꯞꯄꯤꯒꯦꯀꯣ
ꯍꯣꯏ
ꯑꯗꯨ ꯒ꯭ꯔꯨꯞꯇ ꯑꯩꯅ ꯁꯦꯝꯕꯅꯦꯕ ꯏꯃꯥꯟꯅꯕꯁꯤꯡꯒꯀꯣ ꯑꯗꯨ ꯊꯕꯛ ꯂꯩ ꯂꯩꯕ ꯃꯇꯝꯗ ꯑꯗꯨꯝ ꯑꯞꯗꯦꯠ ꯇꯧꯋꯦ ꯑꯩꯈꯣꯏ ꯉꯥꯛꯇꯀꯣ
ꯑꯣ
ꯅꯪꯁꯨ ꯇ꯭ꯔꯥꯏ ꯇꯧꯕ ꯌꯥꯏ
ꯁꯦꯀꯦꯟ ꯌꯥꯔꯗꯗꯤ ꯔꯤꯒꯨꯂꯔ ꯆꯠꯇꯂꯕꯁꯨ ꯌꯥꯕꯅꯦ ꯍꯥꯏꯕ ꯑꯗꯣ ꯑꯩꯅ ꯁꯦꯀꯦꯟ ꯏꯌꯥꯔ ꯀꯥꯔꯗꯤ ꯊꯕꯛ ꯁꯨ ꯁꯦꯔꯥꯅ ꯑꯗꯨꯝ ꯈꯜꯂꯒ ꯂꯩ
ꯑꯗꯨꯒ ꯀꯩꯅꯣ ꯑꯁꯤ ꯑꯃ ꯑꯁꯤ ꯑꯥ ꯕꯦꯕꯤ ꯁꯤꯠꯇꯤꯡꯒꯨꯝꯕꯒꯤ ꯑꯉꯥꯡ ꯂꯧꯕꯒꯤ ꯊꯕꯥꯛꯇꯣ
ꯎꯝ
ꯑꯗꯨꯒꯨꯝꯕꯗꯤ ꯐꯩꯌꯦꯅ
ꯑꯝ
ꯑꯗꯨ ꯊꯕꯛꯇꯤ ꯄꯥꯔꯠ ꯇꯥꯏꯝꯅꯤꯅꯀꯣ ꯃꯇꯝ ꯀꯨꯏꯗꯦꯕ ꯃꯇꯝꯁꯦ ꯁꯚꯦꯟ ꯇꯨ ꯏꯂꯚꯦꯟꯒꯨꯝꯕ ꯀꯣ ꯁꯨꯃꯥꯏꯅ ꯃꯣꯏ ꯄꯥꯔꯠ ꯇꯥꯢꯝ ꯅꯨꯄꯤꯒꯤꯗꯤ ꯊꯕꯛ ꯈꯔ ꯌꯥꯝꯃꯦ ꯅꯨꯄꯥꯒꯤꯗꯤ ꯈꯔ ꯂꯨꯑꯦ ꯊꯤꯕ
ꯑ ꯑꯗꯨꯒꯨꯝꯕ ꯊꯕꯛꯗꯣ ꯇꯧꯕ ꯅꯨꯡꯉꯥꯏꯕ꯭ꯔꯥ ꯄꯥꯔꯠ ꯇꯥꯏꯝ
ꯄꯥꯔꯠ ꯇꯥꯏꯝ ꯑꯗꯨꯒꯨꯝꯕꯗꯤ ꯊꯥꯕ ꯃꯥꯜꯂꯦ ꯃꯣꯏꯅ ꯇꯧꯔꯤꯁꯦ
ꯎꯝ ꯑꯩꯗꯤ ꯊꯕꯛ ꯑꯃꯐꯥꯎ ꯇꯧꯗ꯭ꯔꯤꯌꯦ ꯃꯤꯒꯤ ꯊꯕꯛ
ꯌꯨꯝꯗ ꯊꯕꯛ ꯇꯧꯕ ꯍꯩꯔꯗꯤ ꯌꯥꯔꯦꯅꯦ ꯍꯥꯟꯅ ꯍꯧꯗꯤ ꯆꯠꯂꯗꯤ
ꯑꯦꯛꯁꯄꯤꯔꯤꯌꯦꯟꯁ ꯂꯩꯇꯦ ꯑꯗꯨꯃꯥꯏꯅ ꯍꯥꯏꯔꯗꯤ ꯀꯔꯤ ꯇꯧꯒꯅꯤ
ꯎ ꯑꯗꯨꯕꯨꯗꯤ ꯑꯦꯛꯁꯄꯤꯔꯤꯟꯒꯤꯁꯨ ꯂꯩꯌꯦ ꯑꯦꯛꯁꯄꯤꯔꯤꯟ ꯅꯠꯇꯕꯒꯤꯁꯨ ꯂꯩꯑꯦ
ꯇ ꯎ
ꯑꯗꯨꯕꯨꯗꯤ ꯑꯩꯈꯣꯏꯗ ꯂꯩꯔꯦꯅ ꯁꯨꯅꯤꯡꯉꯒ ꯁꯨꯑꯗꯤ
ꯎꯝ
ꯑꯗꯨꯝ ꯃꯩꯇꯩꯒꯤ ꯊꯕꯛꯁꯤꯗꯤ ꯑꯣ ꯀꯩ ꯍꯥꯢꯕꯥ ꯒꯥꯔꯤ ꯊꯧꯕ ꯍꯩꯕ꯭ꯔꯣ
ꯅꯪ ꯒꯥꯔꯤ ꯊꯧꯕ ꯍꯩꯕ꯭ꯔꯣ
ꯍꯩꯇꯦ
ꯑ ꯍꯩꯇꯦ
ꯁꯩꯀꯥꯜꯗꯤ
ꯑꯦ
ꯅꯣꯏ ꯅꯕꯥꯏꯒꯤ